ꯍꯜꯂꯣ
ꯑ ꯇꯥꯏꯌꯦꯁꯤꯦ
ꯑ ꯑꯩꯅꯦ ꯍꯟꯗꯣꯏꯔꯥ ꯆꯍꯤ ꯅꯪꯅ ꯍꯟꯗꯣꯏꯔꯥ ꯈꯪꯗ꯭ꯔꯦ ꯑꯩꯁꯨ ꯅꯪ ꯆꯍꯤ ꯀꯌꯥ ꯁꯣꯔꯒꯤ ꯅꯪꯗꯤ
ꯑꯩ ꯇ꯭ꯋꯦꯟꯇꯤꯁꯨꯗ ꯉꯥꯏꯔꯤꯑꯦ
ꯑꯣ ꯍꯣꯏ ꯑꯗꯨꯗꯤ ꯅꯣꯏꯗꯤ ꯑꯉꯥꯡ ꯑꯣꯏꯔꯤ
ꯎꯝ
ꯍꯣꯏ ꯑꯩꯈꯣꯏ ꯏꯇꯝ ꯔꯕꯤꯅꯥꯅꯁꯨ ꯍꯥꯏꯔꯛꯑꯦ ꯑꯗꯨꯝ ꯑꯦꯌꯩꯃꯥ ꯔꯥꯅꯤꯅꯥ ꯍꯣꯏꯒꯤ ꯃꯈꯥꯗ ꯑꯗꯨꯝ ꯔꯤꯁꯔꯁ ꯇꯧꯤꯔꯥ ꯀꯃꯥꯏ ꯇꯧꯅꯣ ꯆꯦꯍꯣꯏꯁꯦ
ꯑ ꯍꯣꯏ ꯑꯩ ꯁꯦꯀꯦꯟ ꯁꯦꯃꯤꯁꯇꯔ ꯑꯣꯏꯗ ꯉꯥꯏꯔꯦ ꯑꯩꯗꯤ
ꯑꯣ ꯁꯦꯀꯦꯟ ꯁꯦꯃꯤꯁꯇꯔꯅꯦꯕꯀꯣ
ꯑꯥ
ꯑꯣ ꯑꯗꯣ ꯁꯤ ꯍꯣꯏꯁꯦ ꯍꯧꯖꯤꯛ ꯁꯦꯀꯦꯟ ꯁꯦꯃꯤꯁꯇꯔꯒꯤ ꯑꯦꯛꯖꯥꯝ ꯇꯧꯔꯤꯕ꯭ꯔꯣ ꯅꯠꯇ꯭ꯔꯒ ꯂꯣꯏꯕꯤꯔꯕ꯭ꯔꯣ ꯀꯃꯥꯏꯅ ꯇꯧꯒꯦ
ꯂꯣꯏꯗ꯭ꯔꯤ ꯍꯧꯖꯤꯛ ꯑꯩꯈꯣꯏꯗꯣ ꯗꯦꯠ ꯁꯚꯦꯟꯇꯤꯟꯗ ꯇꯧꯕꯅꯦ ꯑꯗꯣ ꯑꯁ ꯎꯝ ꯀꯌꯥ ꯗꯦꯠ ꯊꯥꯔꯇꯤꯗꯔ ꯂꯣꯏꯒꯨꯝ ꯇꯧꯕꯅꯦ ꯆꯛꯅ ꯀꯔꯤ ꯑꯦꯟꯁꯪ ꯆꯥꯔꯦ
ꯑꯩꯈꯣꯏꯗꯤ ꯍꯋꯥꯏ ꯆꯥ ꯑꯁꯤꯦꯗꯤ ꯀꯔꯤ ꯆꯥꯔꯒꯦ
ꯑꯈꯣꯏ ꯑꯩꯈꯣꯏꯗꯣ ꯑꯩ ꯆꯥꯛ ꯆꯥꯗ꯭ꯔꯤ ꯉꯁꯥꯏ ꯑꯩꯈꯣꯏ ꯅꯨꯡꯊꯤꯟ ꯑꯩꯈꯣꯏ ꯏꯆꯦ ꯃꯌꯥꯝ ꯁꯤꯡꯖꯨ ꯆꯥꯕ ꯑꯗꯨꯒꯤ ꯆꯥꯗ꯭ꯔꯤ ꯍꯣꯔꯦꯟ ꯂꯥꯝꯃꯒ ꯊꯣꯡꯒꯦ ꯇꯧꯕ
ꯑꯣ ꯍꯣꯏ ꯑꯗꯣ ꯆꯦꯅ ꯆꯦ ꯀꯩ ꯀꯣꯂꯦꯖꯇ ꯇꯝꯃꯤꯅꯣ
ꯑꯁꯤꯦ ꯑꯦꯝ ꯌꯨꯗ ꯇꯧꯋꯦ
ꯑꯣ ꯑꯦꯝ ꯌꯨꯗꯁꯨ ꯑꯗꯨꯝ ꯁꯦꯀꯦꯟ ꯁꯦꯃꯤꯁꯇꯔꯒꯤ ꯑꯗꯨꯝ ꯇꯧꯕ ꯌꯥꯕ꯭ꯔꯣ
ꯑꯗ ꯑꯩꯈꯣꯏꯅ ꯃꯥꯁꯇꯔꯒꯤ ꯁꯦꯀꯦꯟ ꯁꯦꯃꯤꯁꯇꯔ
ꯑꯣ ꯍꯣ ꯑꯩꯗꯤ ꯁꯦꯀꯦꯟ ꯁꯦꯃꯤꯁꯇꯔ ꯍꯥꯏꯔꯛꯄꯗꯨꯗ
ꯑ
ꯕꯤ ꯑꯦꯒꯤ ꯑꯣꯏꯔꯕꯣꯏ ꯈꯜꯂꯨꯔꯦ
ꯃꯥꯁꯇꯔꯒꯤ ꯑꯁꯤꯅ ꯃꯥꯁꯇꯔꯒꯤ ꯁꯦꯀꯦꯟ ꯁꯦꯃꯤꯁꯇꯔ ꯑꯣꯏꯒꯗꯧꯕ
ꯑꯣ ꯍꯣ
ꯅꯪꯗꯤ ꯀꯣꯂꯦꯖ ꯀꯔꯤ ꯀꯥꯏꯗ ꯇꯧꯒꯦ
ꯑꯩꯁꯨ ꯑꯗꯨꯝ ꯅꯛꯅꯔꯦꯁꯦ ꯍꯣꯏꯒ ꯑꯩꯈꯣꯏꯒꯤꯅ ꯑꯦꯝ ꯌꯨ ꯁꯤꯗ ꯇꯧꯋꯦ ꯍꯧꯖꯤꯛꯄꯨꯗꯤ ꯀꯩꯅꯣꯗ ꯁꯥꯒꯠꯂꯦ ꯑꯩꯈꯣꯏꯒꯤꯗꯣ ꯀꯣꯂꯦꯖ ꯃꯐꯝꯗꯣ ꯗꯥꯏꯔꯦꯛ ꯑꯣꯏꯅ ꯀꯩꯅꯣ ꯇꯧꯗ꯭ꯔꯤꯕꯒꯤ ꯂꯩꯇ꯭ꯔꯤꯕꯒꯤ ꯃꯣꯏꯒꯤ ꯁ꯭ꯀꯨꯜ ꯀꯦꯊꯣꯂꯤꯛ ꯂꯩꯕꯗꯣ
ꯑꯣ
ꯍꯥꯏꯗꯤ ꯆꯦꯍꯣꯏꯒꯤ ꯑꯦꯝ ꯌꯨꯒꯤ ꯃꯅꯤꯡꯂꯣꯝꯒꯤ ꯒꯦꯠꯇꯣ
ꯎꯝ
ꯑꯗꯣꯝꯂꯣꯝꯒꯤꯗ ꯂꯩꯌꯦ ꯑꯩꯈꯣꯏꯒꯤꯁꯨ ꯍꯧꯖꯤꯛ ꯍꯧꯖꯤꯛ
ꯅꯪ ꯑꯥ ꯁꯤꯃꯤꯁꯇꯔ ꯀꯌꯥ
ꯑꯩꯁꯨ ꯁꯦꯀꯦꯟꯅꯦ ꯑꯩꯅ ꯕꯤ ꯑꯦ ꯑꯣꯏꯕ ꯑꯩꯈꯣꯏꯒꯤ ꯑꯦꯛꯖꯥꯝ ꯇꯧꯔꯤꯌꯦ ꯍꯧꯖꯤꯛꯁꯦ ꯑꯗꯨ ꯆꯦ ꯆꯦꯅ ꯀꯩ ꯂꯝꯗꯒꯤ ꯑꯣꯏꯗꯣꯏꯅꯣ
ꯑꯩꯅ ꯋꯥꯏꯊꯧꯖꯤꯔꯣ ꯗꯗꯒꯤ ꯑꯣꯏꯗꯧꯕ ꯅꯪꯗꯤ ꯑ ꯅꯛꯑꯦ ꯑꯁꯤ ꯑꯗꯨꯝ ꯆꯠꯂꯒ
ꯎꯝ ꯑꯩꯅ ꯇꯈꯦꯜꯗꯒꯤꯅꯦꯁꯦ꯫
ꯇꯈꯤꯌ
ꯎꯝ
ꯎꯝ ꯈꯪꯗꯦ꯫
ꯀꯩꯅꯣ ꯑꯥ ꯁꯅꯥꯃꯍꯤ ꯀꯤꯌꯣꯡ ꯂꯩꯕꯗꯣ ꯈꯪꯕ꯭ꯔꯥ
ꯁꯅꯥꯃꯍꯤ
ꯑ ꯀꯍꯣꯡ ꯂꯩꯕꯇꯣ
ꯈꯪꯗꯦ꯫
ꯑꯥ ꯀꯩꯅꯣ ꯀꯨꯝꯕꯤꯔꯩ ꯒꯥꯔꯗꯦꯟꯗꯤ ꯈꯪꯕꯤꯕ꯭ꯔꯣ ꯁꯤꯁꯇꯔ
ꯑꯣ ꯑꯣ ꯑꯣ
ꯀꯣꯕꯦꯔꯩ ꯒꯥꯔꯗꯦꯟ ꯂꯣꯝꯗ ꯆꯠꯇꯣꯏꯅꯦꯕꯀꯣ ꯑꯗꯨꯒ ꯍꯧꯖꯤꯛ ꯃꯌꯥꯝꯅ ꯌꯥꯝ ꯊꯥꯒꯠꯅꯕ ꯑꯩꯈꯣꯏ ꯚ꯭ꯌꯨ ꯄꯣꯏꯟ ꯚ꯭ꯌꯨ ꯄꯣꯏꯟ ꯍꯥꯏꯅꯕꯗꯣ ꯁꯟꯖꯦꯃꯝꯒꯤ꯫
ꯑꯥ ꯑꯥ
ꯎ ꯑꯗꯣꯝ ꯅꯣꯝꯗ ꯆꯠꯇꯣꯏꯅꯦ
ꯆꯠꯇ꯭ꯔꯕꯅꯤꯅ ꯑꯩꯈꯣꯏꯗꯤ ꯈꯪꯗ꯭ꯔꯦ꯫ ꯇ ꯍꯗ ꯇꯥꯔꯦ꯫
ꯍꯣꯏ ꯑꯩꯈꯣꯏꯁꯨ ꯂꯥꯛꯇ꯭ꯔꯤꯌꯦ꯫
ꯑꯣ ꯅꯅꯦ ꯅꯆꯤꯟꯅꯣ ꯂꯩ ꯀꯦꯌꯥꯔꯣ ꯑꯁꯤ ꯏꯆꯦ ꯀꯩꯅꯣ ꯀꯔꯤꯕꯕꯥꯔ ꯃꯃꯤꯡꯗꯣ ꯀꯧꯔꯤ꯫ ꯃꯥꯒꯤ ꯍꯦꯛ ꯃꯅꯥꯎ ꯅꯨꯄꯥꯔꯥ ꯑꯥ ꯔꯥꯕꯤꯅꯥꯒꯤ ꯍꯦꯛ ꯃꯅꯥꯎ ꯅꯨꯄꯥꯔꯥ
ꯑ ꯃꯥ ꯍꯦꯛ ꯃꯅꯥꯎ ꯅꯨꯄꯥꯗꯤ ꯅꯠꯇꯦ ꯃꯥꯒꯤ ꯃꯃꯥꯒꯤ ꯃꯅꯥꯎꯄꯥꯒꯤ ꯃꯆꯥ ꯑꯣꯏꯗꯣꯏꯕ
ꯑꯣ ꯑꯩꯗꯤ ꯄꯣꯛꯃꯤꯟꯅꯕ꯭ꯔꯥꯅ ꯈꯟꯕ
ꯎꯝ ꯍꯣꯏ ꯃꯣꯏ ꯃꯃꯥꯍꯣꯏ ꯑꯩꯈꯣꯏ ꯕꯕꯥꯍꯣꯏꯗꯤ ꯃꯆꯤꯟ ꯃꯅꯥꯎꯗꯤ ꯑꯣꯏꯕ
ꯑ ꯑ ꯑ ꯑ ꯀꯖꯤꯅ ꯊꯧꯛꯄ ꯑꯗꯨꯗꯤ
ꯑ ꯀꯖꯅ ꯊꯣꯛꯄ
ꯅꯣꯏ ꯑꯁꯤ ꯅꯪ ꯉ ꯁꯤꯗꯤ ꯖꯣꯏꯟ ꯇꯧꯕ ꯀꯨꯏꯔꯕꯣ
ꯑꯩꯁꯦ ꯈꯤꯇꯪꯗꯤ ꯑꯥ ꯀꯨꯏꯔꯦ ꯑꯗꯨꯗ ꯑꯩꯁꯨ ꯋꯥꯔꯤ ꯀꯩꯅꯣ ꯇꯧꯅꯤꯉꯥꯏꯗꯣ ꯐꯔꯛ ꯇꯥꯕ ꯍꯥꯏꯗꯤ ꯑꯩꯒꯤꯗꯤ ꯅꯦꯠꯁꯦ ꯌꯥꯝ ꯅꯨꯡꯉꯥꯏꯇꯦꯕ
ꯑꯣ
ꯑꯗꯨꯗꯨꯅ ꯔꯤꯖꯦꯛꯁꯇꯣ ꯑꯗꯨꯝ ꯂꯥꯛꯑꯦꯕ ꯑꯩꯒꯤꯗꯤ
ꯀꯩꯒꯤ ꯑꯣꯏꯖꯥꯠꯂꯣ ꯑꯗꯨꯗꯤ ꯑꫭ ꯅꯦꯠꯋꯥꯛ ꯅꯨꯡꯉꯥꯏꯇꯕꯒꯤ꯫
ꯑ ꯅꯥꯠꯋꯔꯀ ꯅꯨꯡꯉꯥꯏꯇꯕꯒꯤ꯫ ꯍꯟꯗꯛꯇꯤ ꯑꯃꯨꯛ ꯈꯤꯇꯪ ꯆꯦꯟꯖ ꯇꯧꯕ ꯃꯥꯜꯂꯦ ꯃꯤꯅꯤꯠ ꯇꯨꯋꯦꯜꯞ ꯁꯨꯏꯃꯨꯛ ꯁꯥꯕ꯭ꯔꯥ
ꯎ ꯑꯣꯏꯕ ꯃꯥꯜꯂ ꯑꯥ ꯅꯍꯥꯟꯒꯦꯅꯤ ꯀꯌꯥ ꯍꯨꯏꯒꯦ꯫
ꯃꯃꯥꯡꯗꯗꯤ ꯈꯤꯇꯪ ꯁꯥꯡꯒꯨꯝ ꯇꯧꯕꯅꯦ ꯃꯣꯏꯗꯣ ꯐꯤꯐꯇꯤꯟ ꯑꯗꯨꯃꯥꯏꯅ ꯁꯥꯕ꯭ꯔꯥ ꯀꯩꯅꯣꯝ ꯑꯣꯏꯕꯅꯦ꯫ ꯏꯍꯥꯟ ꯍꯥꯟꯕꯒꯤ ꯇꯧꯔꯛꯄꯗꯣ ꯑꯗꯨ ꯁꯨꯝ ꯁꯦꯝꯗꯣꯔꯛꯄ ꯃꯥꯜꯂꯦꯕ
ꯎꯝ
ꯑꯗꯨꯗꯨꯒꯤꯅꯦ ꯍꯟꯇꯛ ꯇꯦꯜꯂꯛꯄꯁꯤꯗ ꯑꯗꯣ ꯀꯣꯜꯁꯨ ꯇ꯭ꯋꯦꯟꯇꯤꯔ ꯀꯩꯅꯣꯝꯇꯪ ꯍꯥꯏꯕꯅꯦ ꯑꯗꯣ ꯊꯥꯔꯇꯤ ꯑꯣꯏꯗꯣꯏ ꯃꯥꯜꯂꯦ ꯑꯗꯨꯝ
ꯑꯥ ꯀꯣꯜ ꯊꯥꯔꯇꯤ ꯍꯥꯏꯔꯛꯑꯦ ꯑꯩꯒꯤ ꯑꯩꯁꯨ ꯆꯪꯕꯗ ꯉꯥꯏꯔꯛꯑꯦꯕꯀꯣ ꯀꯣ ꯑꯗꯨ ꯇ꯭ꯋꯦꯟꯇꯤ ꯑꯦ ꯊꯥꯔꯇꯤ ꯍꯥꯏꯌꯦꯕ
ꯑꯣ ꯑꯗꯣ ꯁꯤꯁꯇꯔ ꯍꯧꯖꯤꯛꯀꯤꯗꯤ ꯁꯤꯁꯇꯔ ꯑꯃꯨꯛꯁꯨ ꯍꯥꯏꯔꯦ ꯏꯪꯂꯤꯁ ꯑꯃꯨꯛ ꯍꯥꯏꯖꯜꯂꯦ꯫ ꯁꯦ ꯆꯦꯒꯤꯗꯤ ꯄꯨꯟꯅ ꯀꯌꯥ ꯀꯩꯅꯣ ꯇꯧꯈ꯭ꯔꯒꯦ ꯇꯥꯛꯁꯇꯣ
ꯑꯩꯗꯣ ꯑꯩ ꯒ꯭ꯌꯥꯟ ꯇꯥꯗꯦ ꯇꯥꯛꯁꯇꯣ ꯉꯔꯥꯡ ꯑꯃ ꯂꯤ ꯊꯣꯛꯏꯦꯕꯀꯣ ꯃꯣꯏꯒꯤ ꯁꯔꯚꯦꯇꯨ ꯑꯣꯏꯗꯣꯏ ꯅꯠꯇ꯭ꯔꯣ?
ꯈꯪꯗꯦꯌꯦ ꯇꯥꯡꯁꯦ ꯑꯅꯧ ꯑꯅꯧꯕ ꯌꯥꯝꯅꯗꯤ ꯂꯥꯛꯄꯅꯦ꯫
ꯑꯩꯗꯤ ꯀꯩꯏꯝ ꯈꯪ ꯒ꯭ꯌꯥꯟ ꯇꯥꯗ꯭ꯔꯤꯕ ꯍꯥꯏꯗꯤ ꯃꯣꯏꯗꯣ ꯃꯣꯏ ꯑ ꯏꯆꯦꯈꯣꯏꯖꯨ ꯋꯥ ꯋꯥꯔꯤꯗꯣ ꯐꯖꯅ ꯁꯥꯟꯅꯗꯕ ꯑꯩꯁꯨ ꯊꯕꯛ ꯆꯤꯟꯕꯒꯤ ꯑꯗꯨꯒ ꯑꯗꯨ ꯏꯆꯦ ꯑꯃꯅꯤꯗꯤ ꯍꯣꯔꯦꯟ ꯋꯥꯔꯤ ꯁꯥꯕꯗ ꯑꯩꯅ ꯃꯥꯅ ꯐꯖꯅ ꯍꯥꯏꯕꯤꯒꯦ ꯇꯥꯛꯄꯤꯔꯒꯗꯤ ꯍꯥꯏꯌꯦ
ꯑꯣ ꯑꯗꯨꯝ ꯎꯝ ꯂꯩꯇꯝ ꯔꯕꯤꯅꯥꯍꯣꯏꯒ ꯑꯗꯨꯝ ꯁꯥꯗꯣꯏꯔꯥ ꯅꯠꯇ꯭ꯔꯒ ꯑꯇꯣꯞꯄꯒ ꯑꯣꯏꯗꯣꯏꯔꯥ
ꯏꯆꯦ ꯔꯥꯕꯤꯅꯥꯗꯣ ꯃꯥ ꯑꯥ ꯂꯤꯃꯤꯠ ꯑꯣꯏꯈ꯭ꯔꯦ ꯁꯥꯟꯅꯕ ꯌꯥꯗ꯭ꯔꯦ ꯍꯥꯏꯕ ꯃꯥꯒꯤꯗꯣ ꯑꯗꯣ ꯏꯆꯦ ꯀ ꯑꯥ ꯃꯃꯤꯡꯗꫭ ꯀ꯭ꯔꯤꯕ ꯎꯝ ꯕꯤꯗ꯭ꯌꯥꯔꯥꯅꯤ ꯍꯥꯏꯌꯦꯕ
ꯑꯝꯕ ꯑꯗꯨ ꯃꯥꯏ ꯃꯃꯥꯟꯅꯕꯤꯔ ꯀꯩꯅꯣꯝ ꯑꯣꯏꯕꯅꯤ ꯍꯨꯡ ꯍꯨꯡ
ꯑꯣ ꯃꯥꯅ ꯃꯥꯒ ꯁꯥ ꯑ ꯃꯥꯅ ꯍꯥꯏꯔꯛꯑꯦꯕ ꯎꯝ ꯏꯆꯦꯗꯨꯅ ꯍꯣꯔꯦꯟ ꯃꯥꯅ ꯍꯥꯏꯕꯤꯒꯦ ꯍꯥꯏꯌꯦꯕ ꯏꯆꯦ
ꯍꯣꯏ
ꯑ ꯅꯣꯏ ꯏꯆꯦ ꯊꯣꯛ ꯑ ꯀꯔꯤꯕ ꯃꯥꯒꯤ ꯃꯃꯤꯡꯗꯣ
ꯔꯕꯤꯅꯥ
ꯑꯥ ꯔꯥꯕꯤꯅꯥ ꯑꯗꯣ ꯃꯥꯅꯗꯤ ꯃꯥꯒꯤꯗꯤ ꯀꯣꯜ ꯌꯥꯗ꯭ꯔꯦ ꯍꯥꯏꯕ
ꯎꯝ ꯃꯥꯏꯗꯤ ꯀꯣꯟ ꯁꯨꯒ꯭ꯔꯦ ꯍꯥꯏꯕꯅꯤ ꯑꯗꯨꯅꯦ ꯑꯩꯁꯨ ꯃꯉꯣꯟꯗ ꯇꯧꯒꯗꯧꯗꯣ ꯃꯥꯏꯗꯤ ꯂꯤꯃꯤꯠ ꯑꯣꯏꯒ꯭ꯔꯦꯅ ꯍꯥꯏꯔꯛꯄ ꯑꯗꯨꯗꯨꯒꯤ
ꯍ ꯑꯩꯖꯨꯅꯦ ꯇꯧꯅꯤꯡꯉꯥꯏ ꯂꯩꯇꯕ
ꯎꯝ ꯍꯧꯖꯤꯛꯁꯦ ꯑꯈꯣꯏ ꯀꯩꯅꯣ ꯇꯧꯗ꯭ꯔꯤꯕ ꯀꯥꯡꯒꯨꯒꯤꯗꯤ ꯁꯥꯏꯅ ꯑꯝ ꯀꯩꯅꯣ ꯇꯧꯕꯖꯤ ꯅꯠꯇꯅ ꯎꯄꯥꯏ ꯂꯩꯇꯦꯗꯣ
ꯑꯥ ꯍꯣꯏ ꯏꯆꯦꯗ ꯍꯥꯏꯕ ꯑꯩꯁꯨ ꯑ ꯀꯟꯇꯦꯛ ꯂꯩꯇꯦ ꯑꯩꯁꯨ ꯈꯪꯗꯦ ꯑꯅꯧꯕꯅꯤꯅ ꯀꯅꯥꯗ ꯍꯪꯒꯅꯤ ꯏꯆꯦꯅ ꯑꯗꯨꯝ ꯑ ꯍꯥꯏ ꯍꯥꯏꯔꯛꯑꯣ ꯑꯗꯨ ꯀꯟꯇꯦꯛ ꯇꯧꯒꯦ ꯍꯥꯏꯔꯒ ꯑꯣ ꯑꯗꯨꯗꯤ ꯍꯥꯏꯔ ꯅꯪꯒꯤꯗꯨꯒ ꯑꯗꯨꯒ ꯏꯆꯦ ꯕꯤꯗ꯭ꯌꯥꯔꯥꯅꯤꯗꯨꯒ ꯊꯥꯕꯤ ꯊꯥꯔꯛꯑꯦ ꯑꯅꯤ
ꯍꯣꯏ ꯑꯗꯨꯃꯥꯏꯅ ꯃꯤ ꯄꯨꯟꯅ ꯑ ꯃꯤ ꯃꯉꯥꯔ ꯀꯩꯅꯣꯃ ꯆꯪꯒꯨꯝ ꯇꯧꯕꯅꯦ ꯀꯣꯜꯗꯣ ꯃꯥꯏ ꯇꯥꯛꯁꯇꯨ ꯀꯝꯄ꯭ꯂꯤꯠ ꯑꯣꯏꯔꯛꯅꯕ ꯀꯣ
ꯍꯥꯏꯗꯤ ꯁꯤꯛꯁ ꯀꯣꯜ ꯒꯨꯝꯕ ꯑꯣꯏꯔꯛ ꯇꯥꯔꯗꯤ ꯑꯗꯨꯝ ꯃꯤ ꯇꯔꯨꯛ ꯃꯨꯛꯇꯤ ꯑꯗꯨꯝ ꯀꯩꯅꯣ ꯆꯪꯕꯅꯦꯕ ꯇ꯭ꯋꯦꯟꯇꯤ ꯊꯥꯔꯇꯤꯗꯣ ꯑꯗꯨꯝ ꯁꯨꯅꯤꯡꯉꯥꯏꯒꯤꯀꯣ
ꯎꯝ
ꯑꯗꯨ ꯆꯦ ꯑꯥ ꯆꯦꯅ ꯀꯩ ꯁꯕꯖꯦꯛꯇ ꯆꯠꯊꯔꯤꯅꯣ ꯀꯩꯅꯣꯖꯦ ꯀꯣꯂꯦꯖꯀꯤꯖꯦ
ꯀꯩꯅꯣꯗ ꯑꯣꯏꯌꯦ ꯑꯥ ꯃꯅꯤꯄꯨꯔꯤꯗ ꯇꯧꯋꯦ
ꯑꯣ ꯃꯅꯤ ꯃꯅꯤꯄꯨꯔꯤꯗ
ꯑꯥ ꯍ ꯍ
ꯑꯗꯨꯝ ꯃꯅꯤꯄꯨꯔꯤꯖꯦ ꯑꯗꯨꯝ ꯆꯦ ꯍꯣꯏꯗꯤ ꯕꯦꯡꯒꯣꯂꯤ ꯑꯣꯏꯔꯛꯄ꯭ꯔꯥ ꯅꯠꯇ꯭ꯔꯒ ꯍꯧꯖꯤꯛ ꯍꯧꯖꯤꯛ ꯑꯣꯏꯔꯤꯖꯦ ꯑꯗꯨꯝ ꯑꯣꯏꯕ꯭ꯔꯥ
ꯑꯁꯤ ꯃꯩꯇꯩꯃꯍꯤ ꯑꯗꯨꯝ ꯑꯣꯏꯌꯦ ꯑꯈꯣꯏ ꯇꯝ ꯑꯈꯣꯏꯅ ꯇꯝꯂꯛꯄꯗꯁꯨ ꯑꯗꯨꯝ ꯃꯩꯇꯩ ꯃꯌꯦꯛ ꯗꯨ ꯇꯝꯃꯛꯈ꯭ꯔꯦ ꯕꯦꯡꯒꯣꯂꯤꯗꯣ ꯇꯝꯗ꯭ꯔꯦ ꯑꯩꯈꯣꯏ ꯇꯝꯕꯗꯣ
ꯑꯣ ꯍꯣꯏ ꯑꯈꯣꯏꯒꯤ ꯏꯇꯩꯃ ꯍꯣꯏꯖꯨ ꯃꯣꯏꯖꯨ ꯃꯅꯤꯄꯨꯔꯤꯗ ꯇꯧꯕꯅꯦ ꯑꯗꯣ ꯃꯥꯅ ꯕꯦꯡꯒꯣꯂꯤꯗ ꯑꯣꯏꯔꯛꯄ ꯑꯃꯨꯛ
ꯑꯣ ꯑꯈꯣꯏꯗ ꯑꯈꯣꯏꯗꯤ ꯑ ꯑꯗꯨꯝ ꯍꯥꯏ ꯁ꯭ꯀꯨꯜ ꯇꯝꯕꯗꯖꯨ ꯎꯝ ꯇꯝꯕꯗꯁꯨ ꯃꯩꯇꯩ ꯃꯌꯦꯛꯁꯦ ꯑꯗꯨꯗ ꯁꯤꯗ ꯑꯗꯨꯝ ꯑꯣꯏꯅ ꯁꯤꯖꯤꯟꯅꯔꯛꯈ꯭ꯔꯦꯕ ꯕꯦꯡꯒꯣꯂꯤꯗꯤ ꯇꯝꯖꯨ ꯇꯝꯃꯛꯇ꯭ꯔꯦ ꯁꯤꯖꯤꯟꯖꯨ ꯁꯤꯖꯤꯟꯅꯔꯛꯇꯦ ꯑꯁꯤ ꯑꯗꯨꯝ ꯑꯩꯅ ꯃꯁꯇꯔ ꯇꯧꯅꯤꯡ ꯕ ꯁꯤꯗꯒꯤ ꯑꯗꯨ ꯑꯗꯨꯝ ꯈꯪꯗ꯭ꯔꯦ ꯍ ꯍꯦ
ꯍꯣꯏ ꯑꯗꯨꯝ ꯅꯨꯡꯉꯥꯏꯕꯅꯤꯗ ꯃꯅꯤꯄꯨꯔꯤꯁꯤꯁꯨ ꯍꯥꯏꯗꯤ ꯑꯈꯣꯏꯒꯤ ꯑꯗꯨꯝ ꯂꯣꯟꯖꯨ ꯑꯣꯏꯖꯔꯒꯀꯣ
ꯍꯣꯏ ꯑꯗꯣ ꯑꯍꯟ ꯅꯨꯇꯤꯒꯤ ꯆꯔꯗꯤ ꯈꯔ ꯋꯥꯏ ꯈꯪꯗꯕ ꯈꯪꯗꯕ ꯉꯥꯛꯇ ꯉꯥꯏꯔꯕꯅꯦ
ꯎꯝ ꯍꯥꯏꯗꯤ ꯌꯥꯝꯅ ꯂꯨꯔꯛꯄꯖꯨ ꯌꯥꯎꯕꯅꯦꯕ ꯊꯥꯏꯅꯒꯤ ꯂꯣꯟꯗꯣ
ꯍꯣꯏ ꯑꯩꯗꯤ ꯀꯩꯝ ꯈꯪꯗꯦꯗ ꯑꯣꯜ ꯂꯤꯆꯥ ꯑꯣꯜ ꯂꯤꯇꯔꯦꯆꯔꯒꯤ ꯎꯝ
ꯑꯈꯣꯏꯖꯨ ꯀꯩꯅꯣ ꯀꯣꯂꯦꯖꯀꯤꯗ ꯑꯩꯈꯣꯏꯒꯤꯅ ꯑꯃꯨꯛ ꯀꯜꯆꯔꯒꯤꯗ ꯑꯣꯏꯔꯛꯄꯅꯤꯅ ꯑꯗꯨꯃꯥꯏꯅ ꯈꯥꯏꯗꯣꯔꯛꯇ꯭ꯔꯦꯕ ꯈꯣꯏꯗ ꯂꯩꯔꯤꯁꯤꯅ ꯑꯃꯨꯛ ꯎꯝ ꯑꯩꯈꯣꯏꯒꯤ ꯊꯤꯌꯦꯇꯔꯒꯨꯝꯕ ꯐꯤꯂꯝꯒꯤꯀꯣ ꯑꯗꯨꯒ ꯑ ꯐꯣꯛ ꯃ꯭ꯌꯨꯖꯤꯛ ꯑꯩꯈꯣꯏꯒꯤ ꯍꯧꯖꯤꯛ ꯍꯧꯖꯤꯛ ꯑ ꯊꯥꯏꯅꯒꯤ ꯑꯣꯏꯕ ꯍꯥꯏꯗꯤ ꯑꯩꯈꯣꯏ ꯂꯤꯔꯕꯒꯤ ꯇꯥꯏꯞꯇ ꯁꯛꯄ ꯃꯪꯀꯥ ꯑꯣꯏꯅ ꯁꯛꯄꯗꯣ
ꯑꯥ
ꯑꯠ ꯑꯗꯨꯒꯤꯖꯨ ꯌꯥꯎꯔꯦ ꯑꯗꯩꯗꯤ ꯍꯧꯖꯤꯛ ꯅꯧꯅ ꯁꯛꯄ ꯍꯥꯏꯗꯤ ꯃꯣꯏ ꯑꯥꯔꯕꯤꯟ ꯍꯣꯏꯅ ꯁꯛꯄꯗꯣ ꯃꯣꯏꯒꯤꯖꯨ ꯌꯥꯎꯋꯤ ꯑꯗꯣ ꯑꯩꯈꯣꯏꯅ ꯂꯧꯕꯅ ꯑꯃꯨꯛ ꯊꯥꯡ ꯇꯥꯗ ꯂꯧꯕ ꯑꯗꯨꯗꯨꯒꯤ ꯃꯥꯖꯨ ꯃꯅꯤꯄꯨꯔꯤꯗ ꯏꯔꯛꯄꯅꯤꯅ ꯀꯩ ꯍꯥꯏꯅꯤ ꯑ ꯌꯥꯝ ꯂꯥꯏꯌꯦꯅ ꯈꯟꯇꯣꯛꯎꯕꯗꯣ ꯑꯗꯣ ꯍꯦꯛꯇ ꯌꯥꯔꯝꯗꯦ ꯃꯣꯏꯁꯨ ꯑꯔꯨꯕ ꯂꯣꯟ ꯌꯥꯎꯔꯛꯑꯦꯕ
ꯍꯣꯏ ꯌꯥꯗꯦ ꯍꯥꯏꯗꯤ ꯃꯥꯏ ꯃꯥꯒꯤ ꯂꯥꯏꯟ ꯇꯉꯥꯟ ꯑꯣꯏꯔꯁꯨ ꯑꯗꯨꯝ
ꯍꯣꯏ
ꯃꯥꯒꯤ ꯃꯅꯨꯡꯒꯤ ꯃꯆꯥꯛ ꯑꯃ ꯂꯩꯕꯅꯤꯅꯦ
ꯎꯝ ꯑꯗꯨꯃꯥꯏꯅ ꯂꯩꯕꯅꯤꯅ ꯈꯪꯗꯦ ꯌꯥꯝꯅ ꯂꯨꯕ ꯂꯨꯕꯖꯨ ꯌꯥꯎꯔꯛꯑꯦ ꯑꯩꯈꯣꯏꯗ ꯍꯥꯏꯗꯤ ꯑꯩꯈꯣꯏꯅ ꯄꯥꯕ ꯊꯣꯛꯇꯕ ꯌꯥꯎꯋꯦꯕ
ꯅꯣꯏ ꯅꯆꯤꯟ ꯅꯅꯥꯎꯗꯤ ꯀꯌꯥꯅꫭ
ꯑꯩꯈꯣꯏ ꯑꯅꯤꯅꯤꯆꯦ ꯆꯦꯍꯣꯏꯒꯤꯗꯤ
ꯑꯣ ꯅꯨꯄꯤ ꯑꯃ ꯅꯨꯄꯥ ꯑꯃ
ꯎꯝ ꯅꯨꯄꯥ ꯉꯥꯛꯇꯅꯤ
ꯑꯣ ꯅꯪꯅ ꯑꯍꯟ
ꯑ ꯑꯩꯅ ꯑꯍꯜꯅꯤ
ꯑꯣ ꯑꯩꯈꯣꯏꯅ ꯃꯉꯥ ꯑꯣꯏꯌꯦ ꯑꯗꯨꯒ ꯅꯨꯄꯥ ꯅ ꯑꯍꯨꯝ ꯅꯨꯄꯤ ꯑꯅꯤ ꯑ ꯅꯨꯄꯥ ꯑꯅꯤ ꯅꯨꯄꯥ ꯅꯨꯄꯤ ꯑꯍꯨꯝ
ꯍꯣꯏ ꯑ ꯆꯦ ꯆꯦꯅ ꯀꯌꯥ ꯁꯨꯕ ꯑꯣꯏꯗꯣꯏꯅꯣ
ꯑꯩꯅ ꯑꯍꯨꯝꯁꯨꯨꯕ ꯃꯌꯥꯏ ꯃꯊꯛꯇ ꯑꯅꯤ ꯂꯩꯌꯦ ꯃꯈꯥꯗ ꯑꯅꯤ ꯅꯨꯄꯤ ꯅꯨꯄꯥ ꯑꯃ ꯃꯈꯥꯗꯁꯨ ꯃꯊꯛꯇꯁꯨ ꯅꯨꯄꯤ ꯑꯃ ꯅꯨꯄꯥ ꯑꯃ ꯑꯗꯨꯃꯥꯏꯅ
ꯑꯣ ꯑꯣ ꯑꯗꯨꯗꯤ ꯃꯣꯏ ꯑꯅꯤ ꯃꯌꯥꯏꯗ ꯂꯩꯔꯦ
ꯑ ꯃꯌꯥꯝꯗꯒꯤ ꯌꯥꯏꯃꯗꯒꯤ ꯌꯥꯏꯃ ꯇꯥꯔꯦ
ꯎꯝ ꯌꯥꯝ ꯆꯥꯟꯅꯅ ꯊꯝꯃꯦ
ꯎꯪ ꯑꯁꯦꯡꯕ ꯌꯥꯏꯃꯥ ꯇꯥꯔꯦ ꯎꯝ
ꯑꯗꯨꯝ ꯍꯧꯖꯤꯛꯁꯦ ꯆꯦ ꯑꯗꯨꯝ ꯅꯨꯡꯉꯥꯏꯔꯤꯕꯣ ꯀꯃꯥꯏ ꯇꯧꯒꯦ
ꯍꯣꯏ ꯅꯨꯡꯉꯥꯏꯕ ꯍꯥꯏꯇꯥꯔꯦ ꯑꯁꯤꯅꯦ ꯑꯩꯁꯨ ꯑꯁꯤꯗ ꯀꯩꯅꯣꯗ ꯂꯩꯌꯦ ꯎꯝ ꯀꯥꯟꯆꯤꯄꯨꯔꯗ
ꯎꯝ ꯀꯥꯟꯆꯤꯄꯨꯔ ꯑꯩꯈꯣꯏꯁꯨ ꯍꯌꯦꯡ ꯂꯥꯛꯑꯦ ꯍꯌꯦꯡꯁꯨ ꯂꯥꯛꯇꯣꯏꯅꯦ ꯑꯩꯈꯣꯏ ꯑꯦꯛꯖꯥꯝ ꯂꯩ
ꯑꯣ ꯅꯣꯏꯅ ꯑꯣ ꯅꯣꯏ ꯁꯦꯃꯤꯁꯇꯔꯒꯤꯀꯣ
ꯑꯥ ꯑꯩꯈꯣꯏ ꯁꯦꯃꯤꯁꯇꯔꯒꯤ ꯍꯧꯖꯤꯛ ꯑꯦꯛꯖꯥꯝ ꯇꯧꯔꯤꯌꯦ
ꯄꯨꯡ ꯀꯌꯥꯗꯩꯩ ꯄꯨꯡ ꯀꯌꯥ ꯐꯥꯎ ꯇꯧꯒꯦ
ꯑꯩꯈꯣꯏꯁꯦ ꯁꯦ ꯏꯚꯤꯅꯤꯡ ꯁꯦꯁꯟ ꯑꯣꯏꯌꯦ ꯑꯩꯈꯣꯏꯗꯣ ꯄꯨꯡ ꯑꯃꯗꯒꯤꯅ ꯃꯔꯤꯐꯧ ꯑꯣꯏꯌꯦ
ꯑꯣ ꯑꯁ ꯋꯤꯟꯇꯔꯗꯗꯤ ꯑꯗꯨꯒꯨꯝꯕꯗꯣ ꯑꯁ ꯃꯝꯕꯅꯤꯅꯦ ꯋꯥꯏꯑꯦ ꯑꯩꯈꯣꯏ ꯊꯦꯡꯅꯔꯛꯑꯕꯅꯤꯅ
ꯑ ꯋꯤꯟꯇꯔꯗꯗꯤ ꯑꯗꯨꯝ ꯋꯥꯏꯑꯦ ꯍꯥꯏꯗꯤ ꯃꯣꯔꯅꯤꯡ ꯍꯧꯖꯤꯛ ꯌꯥꯝ ꯉꯟꯈꯤꯕꯗꯣ ꯑꯗꯨꯁꯨ ꯀꯩ ꯍꯥꯏꯅꯤ ꯄꯨꯔꯥ ꯅꯨꯡꯗꯥꯡꯒꯤ ꯇꯥꯏꯞꯇ ꯇꯧꯔ ꯆꯠꯂꯦꯕ
ꯍ ꯌꯥ ꯌꯥꯔ
ꯇꯨꯌꯦꯐ ꯊꯥꯔꯛꯄꯩꯗ ꯌꯨꯝꯗꯒꯤ ꯀꯣꯆꯤꯡ ꯆꯠꯄꯗꯣ ꯑꯗꯨꯒꯤꯗ ꯑꯌꯨꯛ ꯉꯟꯅ ꯆꯠꯄꯒꯤ ꯋꯥꯋꯥꯛꯀꯤꯡ ꯑꯣꯏꯅ ꯆꯠꯈꯤꯕ ꯅꯨ ꯌꯥꯦ ꯎꯝ
ꯏꯂꯚꯦꯟ ꯇꯨꯋꯦꯜꯐꯇꯤ ꯀꯥꯏꯗ ꯑ ꯇꯧꯒꯦ
ꯏꯂꯚꯦꯟ ꯇꯨꯋꯜꯞꯁꯦ ꯔꯣꯌꯦꯜ ꯑꯦꯀꯥꯗꯃꯤꯗ ꯇꯝꯃꯤꯁꯦ